ꯍꯜꯂꯣ ꯇꯄꯦ ꯇꯄꯦ ꯐꯣꯟ ꯄꯥꯏꯈ ꯄꯁꯨ ꯇꯞꯦ
ꯅꯪꯁꯨ ꯇꯄꯅꯠꯇꯦꯅꯦ ꯇꯞꯅꯟꯠꯇꯦꯅꯦ ꯐꯣꯟ ꯀ ꯅꯦꯠꯋꯥꯛꯗ ꯑꯣꯏꯔꯝꯃꯤꯌꯦ
ꯀꯔꯤ ꯌꯥꯝ
ꯈꯔꯤꯔꯤꯔꯤꯔꯤ
ꯌꯥꯝ ꯂꯨꯝꯕ ꯍꯥꯏꯕ ꯐꯣꯟꯗꯣ ꯌꯥꯝ ꯂꯨꯝ꯭ꯔꯕ ꯍꯥꯏꯕ ꯍꯗ
ꯎ
ꯌꯥꯔꯦ ꯌꯥꯔꯦ ꯑꯁ ꯀꯥꯡ ꯃꯌꯥꯝꯗꯨꯒꯀꯣ ꯌꯥꯝꯃꯦꯀ
ꯀ
ꯎꯝ ꯆꯥꯛ ꯆꯥꯔꯕꯣ
ꯆꯠ
ꯀꯩ ꯌꯦꯟꯁꯥꯡ ꯊꯣꯡꯕꯅꯣ
ꯊꯃ꯭ꯔ
ꯅꯪ ꯊꯣꯡꯕ꯭ꯔꯣ ꯑꯁ ꯊꯣꯡꯕ ꯍꯥꯏꯩꯔꯝꯂꯣꯏꯅꯦ ꯅꯪꯅꯦ
ꯑꯩ ꯑꯩꯅ ꯊ ꯆꯗ꯭ꯔꯤꯀꯣ ꯅꯪ ꯆꯥꯗ ꯑꯁꯦꯡꯒꯤ ꯍꯒ ꯍꯦ
ꯎꯝ
ꯅꯪ ꯆꯥ ꯐꯪꯗꯦ ꯅꯨꯡꯉꯥꯏꯇꯦꯗ ꯅꯨꯡꯉꯥꯏꯇꯦꯗ ꯎ ꯐꯪꯗꯕꯕꯁꯤ ꯅꯨꯡꯉꯥꯏꯇꯦꯗ
ꯆꯥꯁꯨ ꯆꯥꯅꯤꯡꯗꯦ ꯍꯥꯎꯔꯝꯂꯣꯏ
ꯆꯠꯅꯤꯉꯣꯏ ꯍꯣꯏ ꯀꯥꯏꯗꯤ ꯆꯅꯤꯅꯤ ꯅꯪꯗꯦ ꯅꯣꯏꯗꯤ ꯆꯥꯔꯕꯣ ꯆꯥꯎꯥꯔꯕꯣ ꯍꯂ ꯆꯥꯕ꯭ꯔꯣ